ꯀꯖꯦ ꯑ ꯏꯀ ꯆꯂ ꯃꯔꯨꯞꯛꯀꯤ ꯐꯣꯟ ꯑꯗꯨꯅ ꯑꯣꯏꯗꯣꯔꯤꯕ꯭ꯔꯥ ꯎꯀꯣ ꯌꯥꯝ ꯆꯠꯂꯦ
ꯀꯩꯒꯤꯅꯣ ꯈꯪꯗꯦꯅꯤꯄꯤꯤꯁ ꯍꯥꯞꯄꯗꯤ
ꯇꯔꯗ ꯐꯇ ꯇꯥꯗꯤ ꯇꯥꯕ꯭ꯔꯥ ꯑꯩ ꯉꯥꯡꯕꯁꯦ
ꯎꯝ ꯇꯥꯕꯗꯤ ꯇꯥꯏ ꯑꯗꯨ ꯑꯩꯅ ꯑꯉꯥꯡꯁꯤꯁꯨ ꯌꯥꯝ ꯍꯥꯎꯅꯁꯨꯥꯏ ꯃꯔꯨꯞ ꯃꯉꯥꯡꯃꯤꯗꯨꯗꯗꯤ ꯑꯩꯅ ꯏꯃꯥꯅꯁꯤꯡꯅ ꯍꯦꯟꯅ ꯍꯧꯅ ꯄꯥꯕ ꯍꯧꯛꯀꯤ ꯐꯣꯟꯗꯨꯅ ꯎꯒꯗꯕ ꯃꯥꯜꯂꯦꯀꯣ
ꯍꯗꯀꯣ ꯑꯩꯒꯤ ꯑꯦꯞꯁꯤꯗ ꯐꯣꯟꯒꯤ ꯄꯔꯃꯤꯁꯟ ꯄꯤꯔꯝꯗ꯭ꯔꯦ ꯑꯗꯨꯅꯅꯤ
ꯎꯝ
ꯄꯃꯤꯁꯟꯁꯤ ꯂꯧꯊꫭꯛꯑꯒꯥ ꯂꯩꯔꯝꯃꯦ ꯀꯩꯗꯧꯔꯕꯅꫭ ꯈꯪꯗꯦ
ꯑꯗꯨꯗꯤ ꯑꯩ ꯃꯃꯥꯡꯒꯤ ꯑꯗꯨꯃꯥꯏꯅ ꯑꯗꯨꯝ ꯍꯥꯏꯖꯔꯛꯀꯦ ꯃꯔꯝꯗꯤ ꯂꯧꯊꯣꯛꯑꯒ ꯍꫭ ꯉꯥꯡꯆꯔꯛꯀꯦ ꯍꯥ ꯃꯔꯨꯞ ꯆꯥꯛ ꯏꯁꯤꯡ ꯎꯅꯕꯤꯔꯝꯃꯅꯦꯅ ꯈꯂꯦ ꯑꯗꯣ
ꯑꯗꯣ
ꯁꯨꯝ ꯑꯩꯈꯣꯏꯒꯤ ꯑꯥ ꯃꯃꯥꯡꯗ ꯊꯝꯕꯤꯈꯤꯕ ꯑꯗꯨꯒꯤ ꯃꯇꯥꯡꯗ ꯋꯥꯔꯤ ꯁꯥꯟꯅꯁꯤ ꯖꯤꯝ ꯍꯥꯏꯔꯤꯕ ꯁꯥꯟꯅꯕ ꯌꯨꯠ ꯊꯥꯡꯒꯠꯄꯒꯤ ꯃꯇꯥꯡ ꯑꯗꯨ ꯑꯥ ꯊꯥ ꯌꯥꯝꯗ꯭ꯔꯕꯗ ꯗ ꯑꯅꯤ ꯑꯍꯨꯝꯁꯤꯗꯤ ꯋꯥꯈꯟꯗꯒꯤ ꯌꯥꯝ ꯂꯥꯞꯅ ꯊꯝꯕꯤꯈꯣ ꯃꯔꯝꯗꯤ ꯋꯥꯛꯀꯤꯡ ꯆꯦꯟꯕꯗꯣ ꯑꯊꯨꯕ ꯃꯇꯝꯗ ꯆꯦꯟꯅꯕ ꯇꯧꯁꯤ ꯄꯥꯝꯕꯣ ꯆꯥꯎꯕ ꯍꯥꯟꯅ ꯈꯟꯕꯤꯌꯨ ꯃꯤꯔꯦꯝꯅ ꯉꯝꯕ ꯃꯔꯨꯞ ꯑꯩꯁꯤ ꯊꯋꯥꯏꯁꯤ ꯅꯨꯡꯉꯥꯏꯖꯔꯤꯕꯅꯤ ꯑꯩꯒꯤ ꯄꯥꯝꯕꯣꯝ ꯑꯁꯤ ꯌꯥꯝꯅ ꯄꯦꯊꯔꯦ ꯅꯝꯕ ꯃꯇꯝꯗ ꯐꯨꯠ ꯐꯨꯠ ꯐꯨꯠ ꯐꯨꯠ ꯆꯪꯉꯦ ꯍꯥꯏꯖꯔꯤꯕ ꯇꯥꯔꯦ ꯑꯩꯈꯣꯏ ꯀꯤꯠꯅꯤ ꯅꯥꯕ ꯃꯤꯑꯣꯏ ꯑꯃꯁꯨ ꯃꯥꯡꯁꯤꯜꯂꯛꯄ ꯍꯥꯏꯇꯥꯔꯦꯅꯦꯀꯣ ꯋꯥꯈꯜꯅꯅꯤ ꯑꯗꯨꯕꯨꯗꯤ ꯅꯥꯕ ꯅꯠꯆꯗꯦ ꯑꯗꯨꯅ ꯑꯩꯅ ꯍꯥꯏꯖꯅꯤꯡꯉꯤꯕꯗꯤ ꯑꯊꯨꯕ ꯃꯇꯝꯗ ꯇꯨꯝꯕ ꯆꯥꯕ ꯑꯁꯤ ꯐꯖꯅ ꯆꯥꯡ ꯅꯥꯏꯍꯜꯂꯦ ꯍꯥꯏ ꯍꯥꯏꯔꯒ ꯅꯥꯏꯗꯔꯒꯗꯤ ꯁꯥꯟꯅꯕ ꯍꯧꯕ ꯁꯨꯡꯌꯥ ꯌꯥꯔꯣꯏ ꯑꯩꯒꯤ ꯋꯥꯈꯜꯗꯁꯨ ꯍꯧꯖꯥꯅꯤꯡꯗꯦ ꯑꯗꯨꯒ ꯑ ꯄ꯭ꯂꯦꯠꯇꯨ ꯑꯝꯇꯪ ꯂꯩꯔꯒ ꯐꯥꯏꯚ ꯍꯟꯗ꯭ꯔꯦꯠ ꯁꯨꯃꯥ ꯍꯥꯏꯕꯗꯤ ꯆꯥꯝꯃꯉꯥ ꯄꯤꯕ ꯄ꯭ꯂꯦꯠꯇꯣ
ꯄ꯭ꯂꯦꯠꯇꯣ ꯑꯃꯥꯇꯪ ꯂꯩꯔꯒ
ꯑꯩꯈꯣꯏ ꯆꯦꯟꯕ ꯈꯣꯠꯄꯁꯦ ꯍꯧꯅꯕ ꯇꯧꯁꯤ ꯑꯩꯒꯤ ꯏꯃꯥꯟꯅꯕ ꯑꯗꯨꯁꯨ ꯑꯊꯨꯕ ꯃꯇꯝꯗ ꯍꯧꯁꯤꯅ ꯍꯥꯏꯕꯤꯔꯛꯑꯦ ꯌꯥꯔꯒꯗꯤ ꯑꯩꯈꯣꯏ ꯃꯗꯨꯒꯤ ꯃꯇꯥꯡꯗ ꯋꯥꯔꯤ ꯃꯆꯥ ꯃꯇꯦꯡ ꯑꯃꯇꯪꯁꯤ ꯑꯗꯨꯒꯤ ꯃꯇꯥꯡꯗ ꯀꯔꯝꯍꯥꯏꯅ ꯁꯥꯟꯅꯕ ꯍꯥꯏꯕꯗꯨꯁꯨ ꯑꯩ ꯈꯤꯏꯇꯪ ꯊꯥꯝꯖꯔꯛꯀꯦ ꯃꯔꯨꯞꯀꯤ ꯋꯥꯈꯜꯂꯣꯟꯗ ꯀꯔꯤ ꯂꯩ
ꯀꯩꯁꯨ ꯀꯥꯏꯗꯦ ꯑꯩꯁꯨ ꯁꯥꯟꯅꯩ ꯑꯗꯣ ꯃꯥꯗꯣ ꯍꯥꯟꯅ ꯐꯖꯅ ꯁꯥꯟꯅꯔꯛꯄꯅꯤꯅ ꯀꯃꯥꯏꯅ ꯇꯧꯒꯦ
ꯑ ꯃꯥꯁꯁꯦ ꯅꯠꯇꯦ ꯃꯇꯝ ꯈꯔꯗꯤ ꯑꯗꯨꯗꯥ ꯁꯥꯟꯅꯔꯃꯦ ꯑꯗꯨꯒꯤꯅꯦ ꯃꯇꯨꯡꯗ ꯑꯃꯨꯛ ꯃꯥꯁꯦ ꯃꯇꯝ ꯈꯔ ꯑꯥ ꯃꯥꯏꯊꯥꯏ ꯑꯃꯨꯛ ꯁꯥꯟꯅꯩ ꯃꯣꯏꯊꯥꯏꯗꯣ ꯃꯥꯗꯣ ꯀꯥ ꯍꯦꯟꯅ ꯍꯩꯕꯗꯤ ꯅꯠꯇꯦ ꯑꯗꯨꯕꯨ ꯑꯗꯨꯝ ꯍꯥꯏꯗꯤ ꯕꯦꯁꯤꯛ ꯑꯃ ꯑꯃ ꯀꯩꯒꯤ ꯃꯥ ꯊꯤꯟꯕ ꯀꯥꯎꯕ ꯑꯗꯨ ꯍꯩꯏꯕꯅꯤꯅ ꯀꯔꯤꯁꯨꯨ ꯋꯥꯅꯤꯉꯥꯏ ꯑꯣꯏꯔꯣꯏ ꯑ ꯃꯔꯨꯞ ꯀꯨꯝꯕ ꯃꯔꯨꯞ ꯀꯨꯝꯅ ꯑꯣꯏꯒꯅꯤ ꯍꯥꯏꯖꯕ ꯇꯥꯔꯦꯅꯦꯀꯣ ꯃꯔꯨꯞꯀꯨꯝꯅ ꯑꯗꯨꯝ ꯕꯦꯁꯤꯛꯀꯤ ꯀꯥ ꯑꯗꯨꯝ ꯈꯪꯕ ꯍꯥꯏꯗꯤ ꯍꯥꯏꯗꯤ ꯇꯥꯝꯂꯥꯛꯄ ꯈꫭꯠꯂꯥꯛꯄ ꯑꯗꯨꯗꯒꯤ ꯕꯦꯁꯤꯛ ꯀꯩꯀꯥ ꯈꯪꯕꯗꯗꯤ ꯌꯥꯝ ꯀꯨꯏꯅ ꯇꯝꯃꯛꯄ ꯅꯠꯇꯦ ꯑꯗꯨꯅ ꯌꯥꯝ ꯀꯥ ꯍꯦꯟꯅ ꯍꯩꯕ ꯅꯠꯇꯦ ꯁꯨꯃꯥꯏ ꯁꯨꯃꯥꯏ ꯊꯝꯃꯨꯑꯣ
ꯊꯝꯃꯨꯑꯣ ꯍꯧꯖꯤꯛ ꯃꯥꯁꯦ ꯂꯝ ꯂꯥꯛꯄꯗ ꯅꯨꯡꯇꯤꯒꯤ ꯂꯥꯛ ꯄ ꯉꯝꯒꯅꯤ ꯍꯥꯏꯕ꯭ꯔ ꯀꯃꯥꯏ ꯇꯧꯒꯦ
ꯑ ꯑꯩꯁꯨ ꯑꯗꯨꯒꯤ ꯃꯇꯥꯡꯗ ꯍꯥꯏꯐꯦꯠ ꯍꯧꯗꯣꯛꯛꯄꯅꯦ ꯃꯉꯣꯟꯗ ꯑꯗꯨꯗ ꯃꯥꯅ ꯍꯥꯏꯕꯤꯔꯛꯏꯅ ꯑꯩꯈꫭꯏꯒꯤ ꯍꯥꯏꯗꯤ ꯏꯇꯥꯎꯗꯨ ꯍꯥꯟꯅꯕꯨꯗꯤ ꯈꯤꯇꯪ ꯉꯥꯎꯁꯤꯟꯅꯃꯝꯃꯤ ꯍꯥꯏꯕꯕꯨ ꯍꯧꯖꯤꯛꯇꯤ ꯁꯥꯟꯅ ꯈꯣꯠꯅꯕꯒꯤ ꯂꯝꯗ ꯌꯥꯝꯅ ꯊꯋꯥꯏ ꯃꯥꯅ ꯍꯦꯟꯅ ꯌꯥꯎꯁꯜꯂꯛꯑꯦ ꯍꯥꯏꯖꯕ ꯇꯥꯔꯦ ꯃꯥꯗꯣ ꯑꯥꯗ ꯂꯩꯕ ꯗꯣꯛꯇꯔ ꯇꯥꯕꯗꯒꯤ ꯁꯥꯟꯅꯕ ꯂꯦꯞꯈꯤꯕꯅꯦ ꯃꯥꯒꯤ ꯃꯆꯦ ꯑ ꯂꯩꯃꯤꯟꯅꯕ ꯃꯆꯦ ꯁꯪꯕ ꯑꯣꯏꯅ ꯂꯩꯕꯅꯦ ꯍꯥꯏꯕ ꯇꯥꯔꯦ ꯃꯆꯦ ꯃꯁꯛ ꯁꯣꯏꯗꯅ ꯈꯪ ꯈꯪꯕꯤꯒꯅꯤ ꯃꯔꯝꯇꯤ ꯑꯥꯏꯖꯤꯗꯀ ꯌꯥꯝꯅ ꯐꯥꯎꯕ ꯑ ꯃꯆꯦꯅꯦ ꯑ ꯑꯗꯨꯗ ꯗꯨꯝ ꯈꯪꯕꯤꯒꯅꯤ ꯑꯗꯨ ꯁꯥꯟꯅꯕ ꯑꯣꯏꯅꯅ ꯐꯦꯠ ꯂꯩꯔꯤ ꯑ ꯃꯥꯅ ꯃꯇꯝꯗꯨꯗ ꯁꯥꯟꯅꯕ ꯄꯥꯝꯖꯕꯒꯤ ꯁꯥꯟꯅꯔꯛꯄꯅꯦ ꯑꯗꯣ ꯃꯥꯅ ꯁꯥꯟꯅꯕ ꯄꯥꯝ ꯄꯥꯝꯖꯕꯤꯒꯤ ꯃꯇꯨꯡ ꯏꯟꯅ ꯌꯥꯅꯦꯅ ꯍꯥꯏꯔꯛꯄꯒꯤ ꯍꯥꯐꯦꯠ ꯑ ꯃꯥꯅ ꯂꯥꯛꯄꯒꯤ ꯃꯑꯣꯡꯁꯦ ꯍꯥꯏꯔꯛꯀꯦ
ꯍꯥꯏꯔꯛꯀꯦ ꯃꯥꯅ ꯍꯥꯟ ꯁꯤꯕꯧ ꯒꯥꯔꯤꯗ ꯂꯥꯛꯀꯗꯨꯏꯔꯥ ꯂꯥꯛꯑꯔꯣꯏ ꯈꯪꯗꯦ ꯑꯗꯨꯒ ꯑꯩꯅꯗꯤ ꯍꯥꯏꯕꯅꯤꯗ ꯄꯔꯗꯅ ꯗꯤꯃꯥꯟ ꯌꯥꯅꯤ ꯁꯥꯟꯅꯕꯒꯤꯅꯤꯕꯨ ꯍꯥꯏꯔꯒ ꯂꯛꯀꯦ ꯁꯤꯅꯦ ꯃꯥꯅ ꯍꯥꯏ
ꯑ ꯇꯣꯔꯅꯥꯃꯦꯟ ꯊꯣꯛꯇꯣꯛꯄ ꯈꯣꯠꯄ ꯃꯥꯒꯤ ꯀꯩꯁꯨ ꯇꯧ ꯇꯧꯗꯦ ꯇꯧꯗꯦ ꯁꯥꯟꯅꯕꯗꯨ ꯄꯥꯝꯖꯕꯒꯤ ꯗꯃꯛꯇ ꯃꯁꯥ ꯅꯨꯡꯉꯥꯏꯅꯕ ꯅꯤꯁꯥꯗꯒꯤ ꯂꯥꯟꯞꯊꯣꯛꯅ ꯗꯨꯗꯒꯤ ꯃꯁꯥꯒꯤ ꯁꯨꯝ ꯑꯦꯗꯚꯥꯟꯇꯦꯖ ꯐꯪꯅꯕꯒꯤꯗꯃꯛꯇ ꯁꯨꯝ ꯁꯥꯟꯅꯔꯁꯤ ꯍꯥꯏꯕꯅꯤ ꯁꯤ ꯃꯥꯅ ꯍꯥꯏꯔꯤꯕꯁꯤꯃ ꯃꯥ ꯃꯥ ꯂꯥꯛꯄꯒꯤꯗꯤ ꯈꯟꯅꯔꯔꯣꯏ ꯁꯤ ꯃꯔꯝꯗꯤ ꯃꯥ ꯑ ꯍꯣꯏ ꯃꯥ ꯁꯣꯏꯗꯅꯗꯤ ꯂꯥꯛꯀꯅꯤ ꯑꯗꯨꯕꯨ ꯃꯥ ꯂꯥꯛꯇ꯭ꯔꯥꯕꯁꯨ ꯀꯩꯁꯨ ꯀꯥꯏꯗꯦ ꯂꯝ ꯂꯥꯞꯄꯝꯅꯤꯅꯥ ꯑꯗꯨꯗ ꯃꯥꯒꯤ ꯋꯥꯁꯨ ꯈꯤꯇꯡ ꯃꯍꯥꯛ ꯅꯛꯇ꯭ꯔꯥꯕꯁꯨ ꯀꯩꯁꯨ ꯀꯥꯏꯗꯦ ꯃꯔꯨꯞ ꯏꯀꯅꯤꯗꯤ ꯍꯥꯟꯅ ꯐꯖꯅ ꯇꯧꯁꯤ ꯍꯟꯗꯛꯇꯤ ꯁꯥꯟꯅ ꯈꯣꯠꯅꯕ ꯍꯥꯏꯕꯁꯤ ꯌꯥꯎ ꯏꯁꯥꯁꯤ ꯌꯥꯔꯛꯂꯦ ꯍꯥꯏꯗꯨꯔꯤꯕ꯭ꯔꯥ
ꯑꯗꯨꯅꯦ ꯑꯗꯣ ꯍꯣꯏ ꯅꯪꯁꯨ ꯆꯦꯜꯂꯛꯑꯣ ꯑꯩ ꯑꯩꯈꯣꯏꯒꯤ ꯆꯤꯡꯉꯥꯔꯥ ꯆꯤꯡꯡꯂꯣꯝꯗ ꯑꯗꯨꯒ ꯑꯩꯁꯨ ꯆꯦꯂꯛꯑꯒ ꯃꯊꯛꯀꯤ ꯑꯍꯥꯡꯕ ꯖꯒꯥꯗꯨꯗꯅꯦ
ꯇꯥꯅ ꯑꯩꯈꯣꯏꯒꯤ ꯍꯣꯏ ꯏꯁꯤꯡ ꯃꯥꯏꯁꯤꯡ ꯑꯃ ꯑꯃ ꯀꯃꯥꯏ ꯇꯧꯁꯤꯒꯦ ꯃꯗꯨ ꯑꯗꯨꯁꯨ ꯈꯪꯍꯟꯗꯕ ꯌꯥꯔꯣꯏ ꯅꯨꯡꯇꯤꯒꯤ ꯏꯁꯤꯡ ꯂꯩꯕꯁꯤꯗꯤ ꯄꯩꯁꯥ ꯄꯥꯝꯃꯨꯏ ꯄꯩꯁꯥꯁꯦ ꯂꯥꯛꯑꯀꯥꯟꯗꯗꯤ ꯑꯩꯈꯣꯏ ꯃꯀꯨꯟ ꯈꯪꯉꯛꯑꯦꯕ ꯑꯗꯨꯅ ꯍꯣꯏ ꯆꯥꯊꯣꯛ ꯈꯣꯠꯇꯣꯛꯄꯗꯗꯤꯕꯨꯗꯤ ꯅꯨꯡꯉꯥꯏꯀꯣ ꯏꯁꯥꯒꯤ ꯇꯧꯖꯕꯗ ꯅꯤꯅ ꯑꯗꯨꯒ ꯃꯒꯨꯟꯁꯨ ꯈꯪꯉꯤ ꯑꯗꯨꯅ ꯏꯁꯤꯡꯒꯨꯝꯕ ꯀꯩꯒꯨꯝꯕꯁꯦ ꯍꯈꯣꯏ ꯅꯨꯄꯥ ꯃꯆꯥꯅ ꯏꯁꯤꯡ ꯊꯩꯇ꯭ꯔꯁꯨ ꯌꯥꯏ ꯅꯠꯇ꯭ꯔꯥ
ꯎꯝ
ꯍꯣꯔꯦꯟ ꯍꯥꯟꯅꯛ ꯊꯛꯑꯁꯨ ꯌꯥꯏ ꯂꯝꯕꯤꯗꯒꯤ ꯌꯥꯔꯦ ꯀꯩꯁꯨ ꯀꯥꯏꯗꯦ ꯅꯣꯡ ꯐꯥꯗꯣꯛ ꯑꯗꯨꯃꯥꯏꯅ ꯇꯧꯖꯩ ꯑꯗꯨꯒ ꯀꯔꯝꯕ ꯖꯒꯥ ꯁꯥꯥꯟꯖ ꯍꯥꯏꯅꯣ ꯑꯥꯒꯤ ꯑꯄꯥꯛꯄ ꯃꯇꯦꯛꯄ ꯇꯧꯁꯦ ꯍꯥꯏꯔꯣ ꯅꯠꯇ꯭ꯔꯒ ꯀꯗꯥꯏ ꯇꯧꯁꯦ ꯍꯥꯏꯅꯣ ꯁꯥꯟꯅꯐꯝꯁꯦ
ꯎꯝ
ꯁꯥꯟꯅꯕꯣꯁꯤꯦ ꯀꯥꯏ ꯖꯒꯥ ꯇꯧꯖ ꯍꯥꯏꯅꯣꯕ ꯍꯥꯏꯗꯤ
ꯑ ꯁꯔꯦ ꯆ ꯑꯗꯨ ꯀꯂꯑꯒ ꯌꯧꯔꯒ ꯃꯊꯛꯇ ꯑꯍꯥꯡꯥꯟꯕ ꯖꯒꯥ ꯑꯃ ꯍꯥꯏꯗꯤ ꯑꯍꯥꯟꯕ ꯅꯨꯃꯤꯠꯇ ꯌꯦꯡꯕ ꯇꯥꯔꯦꯗꯅꯀꯣ ꯀꯥꯏꯖꯒꯗ ꯌꯥꯝ ꯀꯟꯅ ꯆꯤꯡꯈ ꯆꯥꯡ ꯑꯃꯗ ꯏꯁꯥꯗ ꯀꯥ ꯍꯦꯟꯅ ꯄꯥꯕꯗꯨ ꯑꯣꯏꯗꯕ ꯃꯐꯝ ꯑꯃ ꯌꯦꯡꯉꯒ ꯍꯥꯏ ꯊꯥꯗꯣꯛ ꯋꯥꯡꯅ ꯆꯦꯀꯠꯂꯨꯔꯁꯨ ꯁꯄ ꯌꯥꯕ ꯅꯨꯡꯉꯥꯏꯕ ꯃꯐꯝ ꯑꯩꯈꯣꯏꯅ ꯑꯗꯨꯝ ꯊꯤꯕꯗꯅ ꯊꯥꯖꯩ ꯃꯔꯝꯗꯤ ꯊꯤꯕꯗ ꯑꯗꯨꯝ ꯎꯝ ꯑꯗꯨꯒ
ꯑꯗꯨꯒ
ꯀꯩꯅꯣꯃ ꯍꯥꯏꯒꯦ ꯇꯧꯔ ꯎ
ꯑ ꯍꯣꯏ ꯁꯨꯃꯥꯏꯅ ꯇꯧꯁꯤ ꯑꯗꯨ
ꯏꯁꯤꯡ ꯏꯁꯤꯡ ꯌꯥꯔꯤ ꯃꯈꯩꯗꯤ
ꯎꯝ
ꯑꯩꯈꯣꯏꯒꯤ ꯁꯥꯟꯅ ꯑꯗꯨꯒꯨꯝꯕ ꯁꯥꯟꯅꯕꯁꯤꯡꯗꯤ ꯌꯥꯔꯤ ꯃꯈꯩ ꯊꯛꯂꯣꯏꯗꯕꯅꯤ ꯃꯔꯝꯗꯤ ꯊꯛꯄꯤꯕ ꯇꯥꯔꯒꯗꯤ
ꯃꯔꯛꯇ ꯄꯣꯊꯥꯕꯒꯤ ꯈꯤꯇꯪ ꯊꯛꯄꯤꯕꯒꯤ ꯋꯥꯅꯤ ꯌꯥꯝ ꯊꯤꯅ ꯂ‌ꯦꯝꯅ ꯄꯥꯅ ꯍꯥꯏꯗꯤ ꯏꯁꯤꯡ ꯌꯥꯝꯅ ꯊꯛꯁꯤꯟꯕꯁ‌ꯦ ꯆꯣꯡ ꯐꯟꯕ
ꯑ ꯈꯤꯇꯪ ꯋꯥꯒꯅꯤ
ꯃꯇꯝꯗ ꯑꯩꯈꯣꯏ ꯁꯤ ꯇ ꯈꯣꯠꯂꯛꯇꯕꯁꯨ ꯌꯥꯏ ꯅꯠꯇꯗꯒꯤ ꯑꯗꯨꯃꯥꯏꯅ ꯑꯩꯈꯣꯏꯅ
ꯍꯣꯏ ꯑꯊꯨꯕꯗ ꯁꯥꯟꯔꯒ ꯇꯧꯁꯤ ꯀꯩꯅꯣ ꯇꯧꯔ ꯈꯣꯡꯎꯞꯀꯨꯝꯕ ꯀꯩꯒꯨꯝꯕꯁꯨ ꯂꯩꯔꯨꯁꯤ ꯑꯗꯨꯒ
ꯄꯦꯠꯅ ꯂꯩꯁꯜꯂꯒ ꯑꯗꯨꯒ ꯃꯔꯨꯞ ꯊꯨꯅ ꯑꯃꯨꯛ ꯂꯩꯍꯧꯕ ꯇꯥꯏꯌꯔꯗꯨꯅ ꯀꯃꯥꯏꯅ ꯇꯧꯁꯤ ꯍꯥꯏꯅꯣ
ꯃꯄꯨꯄꯥꯥꯟ ꯃꯄꯨ ꯂꯩꯇ꯭ꯔꯒ
ꯍꯣꯏ ꯊꯥ ꯃꯈꯥꯏ ꯑꯃ ꯀꯩ ꯑꯃꯗꯅ ꯂꯣꯏꯅꯃꯛ ꯌꯥꯅꯕ ꯑꯗꯨꯒꯤ ꯃꯥꯇꯨꯡ‌ ꯇꯥꯔꯛꯄꯗ
ꯁꯤ ꯌꯥꯟꯕꯝ ꯁꯤꯅꯤ ꯈꯤꯇꯪ ꯆꯥꯔꯣꯏꯗꯔꯤꯁꯤ ꯍꯥꯏꯗꯤ ꯑꯩꯈꯣꯏꯅ ꯑꯗꯨꯝ ꯌꯥꯜꯂꯒ ꯊꯁꯨ ꯀꯩꯁꯨ ꯌꯥꯒꯗꯧ ꯃꯟꯗ‌ꯦ ꯃꯐꯝ ꯆꯥꯕ ꯐꯪꯉꯒꯗꯤ ꯌꯥꯔ‌ꯦ ꯑꯗꯨ ꯅꯠꯇ꯭ꯔꯒꯗꯤ ꯈꯨꯗꯣꯡꯆꯥꯥꯒꯗꯕ ꯑꯣꯏꯗꯧ ꯃꯟꯗ‌ꯦ ꯍꯥꯏꯗꯤ ꯀꯥꯎꯕ ꯊꯤꯟꯕ ꯇꯧꯕ ꯍꯥꯏꯕꯁ‌ꯦ
ꯑ ꯕꯥꯕꯨ ꯁꯤ
ꯕꯥꯕꯨꯁꯨ ꯌꯥꯎꯒꯅꯤ
ꯑꯗꯨꯅ ꯃꯔꯨꯝꯅ ꯉꯥꯡꯕꯗꯨ
ꯉꯥꯡꯕꯗꯨ
ꯑꯩꯗꯣ ꯇꯥꯕ ꯈꯣꯠꯄꯗꯣ ꯅꯥꯀꯣꯡꯗ ꯏꯌꯥꯔꯐꯤꯁ ꯁꯨ ꯊꯝ ꯎꯄꯥꯏ ꯂꯩꯇꯕꯅ‌ꯦ
ꯎꯄꯥꯏ ꯂꯩꯇꯕꯅ‌ꯦ
ꯃꯌ‌ꯦꯛ ꯁ‌ꯦꯡꯅ ꯇꯥ
ꯃꯌ‌ꯦꯛ ꯁꯦꯡꯅ ꯇꯥꯕꯤꯔꯕ꯭ꯔꯣ
ꯑꯣꯀꯦ
ꯑꯣꯀꯦ ꯃꯈꯥ‌ ꯇꯥꯖꯔꯛꯀ‌ꯦ
ꯑ
ꯑ
ꯑꯃ ꯁꯨꯃꯥꯏꯅ ꯇꯧꯕ ꯌꯥꯎꯒꯦ ꯍꯥꯏꯗꯅ ꯁꯥꯟꯅꯕꯒꯤ ꯃꯇꯝ ꯑꯩ ꯃꯇꯧꯁꯤꯗ ꯍꯥꯟꯅ ꯐꯉ
ꯍꯟꯂꯛ ꯄ ꯃꯇꯝꯗ ꯑꯃꯨꯛ ꯅꯨꯡꯁꯥ ꯁꯥꯅꯤꯕ ꯑꯗꯨꯒꯤ ꯅꯦ ꯃꯉꯥ ꯃꯉꯥ ꯇꯥꯔꯤꯉꯩꯒꯤꯣꯛꯔꯛꯄ ꯍꯥꯏꯕꯗꯤ ꯇꯨꯝꯁꯤꯠ ꯐꯥꯗꯥꯕ ꯈꯣꯠꯇꯕ ꯂꯩꯕꯒꯤ
ꯑꯗꯨ ꯈꯝꯖꯅꯤꯡꯉꯩꯕꯥ
ꯁꯥꯟꯅꯕꯒꯤ ꯃꯇꯝ
ꯎꯝ ꯍꯥꯏꯕꯤ ꯎꯅꯦ
ꯍꯥꯏꯕꯤ ꯑꯣꯅꯦ ꯑꯩ ꯉꯥꯡꯕꯁꯦ ꯇꯥꯔꯤꯕ꯭ꯔꯣ ꯇꯥꯔꯤ ꯇꯥꯔꯤ ꯐꯠꯇꯕꯨ ꯑꯣꯏꯔꯦ ꯃꯔꯨꯞ ꯃꯊꯪꯗ ꯐꯟ ꯇꯧꯕꯤꯔꯛꯑꯣ ꯑꯩꯒꯤꯁꯨ ꯐꯣꯟꯗꯨ ꯑꯝꯣ ꯔꯦꯁꯥꯔ ꯇꯧꯖꯒꯦ ꯑꯗꯨꯒ ꯃꯔꯨꯞ ꯑꯥꯡꯕꯗꯣ ꯨꯁꯨ ꯌꯥꯝ ꯁꯦꯡꯗꯕ ꯑꯣꯏꯔꯦ ꯄꯠꯄ ꯇꯛꯄꯁꯨ ꯑꯣꯏꯔꯦ
ꯎꯝ
ꯎꯝ
ꯑ ꯋꯥꯔꯁꯨ ꯋꯥꯅ